ꯑꯗꯨ
ꯑꯗꯨ ꯃꯃ
ꯑ
ꯇꯨꯝꯃꯕꯣ
ꯍ ꯍꯒ ꯑ
ꯀꯩꯗꯧꯔꯤꯅꯤ
ꯀꯩꯗꯧꯔꯤꯅꯣ
ꯀꯥꯝ ꯇꯧꯗꯦ ꯆꯥꯔꯕꯣ
ꯆꯥꯔꯦ ꯆꯥꯛ ꯆꯥꯗ꯭ꯔꯤꯕꯣ
ꯎꯝ
ꯀꯩꯒꯤ
ꯑꯁ ꯈꯪꯗ‌ꯦ
ꯊꯦꯡꯉꯤꯍꯦ ꯆꯥꯊꯣꯛꯑꯣ
ꯎꯝ
ꯀꯩꯗꯧꯔꯝ
ꯑꯁ ꯀ
ꯋꯥ ꯌꯥꯝ ꯉꯥꯡꯅꯤꯡꯗꯕ ꯃꯥꯥꯟꯂꯤꯗ
ꯁꯤꯑꯥ ꯁꯤꯑꯥ ꯎꯝ ꯅꯆꯥ ꯅꯨꯄꯤꯗꯣ
ꯀꯩꯗꯧꯔꯕ
ꯈꯪꯗ‌ꯦ ꯀꯩꯗꯧꯔꯕꯅꫭ ꯃꯀꫭꯛ ꯉꯥꯎꯔꯤꯔ‌ ꯈꯪꯗ‌ꯦ
ꯃꯀꯣꯛ ꯉꯥꯎꯔꯗꯤ ꯍꯥꯠꯇꯣꯛꯑꯣ
ꯑꯥ
ꯖꯒꯣꯠ ꯆꯥꯕ ꯃꯤꯁꯤꯡ ꯖꯒꯣꯠ ꯆꯥꯗꯕ ꯃꯤꯁꯤꯡꯗꯤꯀꯣ ꯑꯣ
ꯁ‌ꯦꯔꯥꯟ ꯇꯨꯔꯥꯟ ꯑꯁ ꯈꯪꯗ‌ꯦꯗꯥ ꯑꯗꫭ ꯑꯉꯥꯡ ꯑ ꯑꯉꯥꯡ ꯂꯧꯔꯒ
ꯀꯩꯅꯤꯕ
ꯑꯉꯥꯡ ꯑꯩꯈꯣꯏ ꯏꯗꫭꯝ ꯆꯥꯏꯗ ꯑꯉꯥꯡ ꯂꯥꯛꯄ ꯑꯗꯨ ꯁꯅꯔꯒ ꯂꯩꯕ ꯎꯝ ꯉꯁꯤꯒꯤ
ꯎꯝ ꯎꯝ
ꯁꯥꯟꯅꯔꯒ ꯂꯩꯌꯦ ꯍꯥꯏꯕ
ꯍꯣꯏ
ꯀꯥꯏꯗ ꯁꯥꯟꯅꯔꯤꯅꯣ ꯌꯨꯝꯗꯔꯣ
ꯎꯝ ꯌꯥꯝ ꯐꯩꯅꯦ ꯑꯗꯨꯗꯤ
ꯅꯣꯡ ꯆꯨꯕ꯭ꯔꯣ ꯉꯁꯤ ꯅꯣꯏꯗꯁꯨ
ꯑꯣ ꯈꯁꯨꯔꯤ
ꯍꯥꯥ
ꯌꯥꯝꯅ ꯆꯨꯗꯔꯤ ꯈꯔ ꯈꯔꯆꯨꯋ‌ꯦ
ꯑꯣ
ꯅꫭꯏ ꯆꯨꯕꯔꫭ
ꯑꯩꯈꯣꯏꯗꯁꯨ ꯆꯨꯨꯋ‌ꯦ ꯉꯁꯥꯏ ꯅꯨꯃꯤꯠ ꯑꯥ ꯉꯁꯥꯏ ꯅꯨꯡꯊꯤꯟ ꯑꯩ ꯂꯥꯛꯄ ꯃꯇꯝꯗꯣ ꯑꯗꯨꯗꯤ ꯌꯥꯝ ꯆꯨꯋꯦ ꯍꯧꯖꯤꯛꯇꯤ ꯆꯨꯗ꯭ꯔꯦ
ꯑꯗꯨ ꯍꯥꯏꯔ ꯀꯩꯅꯣꯝ ꯍꯪꯒ‌ꯦꯅ‌ꯦ
ꯀꯩꯅꯣ
ꯎꯝ ꯅꯆꯥꯅꯨꯄꯤꯗꯣ ꯀꯅꯥꯒꯤ ꯐꯣꯟ ꯄꯥꯏꯕ꯭ꯔꯣ ꯅꯪꯁꯨ ꯂꯩꯇꯦ
ꯍꯥꯥ
ꯅꯆꯥ ꯅꯨꯄꯤꯗꯣ
ꯀꯅꯥꯒꯤ ꯐꯣꯟ ꯄꯥꯏꯕ꯭ꯔꯣꯕ ꯅꯪꯁꯨ ꯂꯩꯇꯕꯗꯣ
ꯑꯩ ꯂꯩꯇ꯭ꯔꯗꯤ ꯀꯅꯥꯒꯤ ꯐꯣꯟ ꯄꯥꯏꯒꯅꯤ ꯈꯪꯗꯦꯅꯦ
ꯑꯗꯨꯅꯦ ꯑꯩꯅ ꯍꯪꯅꯤꯡꯉꯁꯤꯦ ꯅꯉꯣꯟꯗ
ꯐꯣꯟ ꯄꯥꯏꯔꯝꯃꯨꯍꯦ
ꯑꯁ ꯚꯥꯏ ꯃꯁꯖ ꯃꯥ ꯀ ꯁꯥꯋꯣ ꯃꯥꯔꯦ ꯃꯥ
ꯀꯩꯒꯤꯅꯣ
ꯍ ꯈꯪꯗꯦ ꯌꯥꯝ ꯅꯨꯡꯉꯥꯏꯇꯦ ꯈꯣꯠꯇꯦ ꯍꯥꯏꯔꯝꯒꯅꯦꯕ
ꯀꯩ ꯑꯔꯥꯟꯕ ꯇꯧꯔꯨꯒꯣꯏꯅꯣ
ꯀꯩ ꯑꯔꯥꯟꯕ ꯇꯧꯔꯨꯔꯤꯅꯣ
ꯈꯪꯗꯕ ꯑꯩꯁꯨ ꯑꯗꯨ ꯉꯅ ꯍꯥꯏꯔꯦ ꯅꯪ ꯀꯅꯥꯗ ꯏꯁꯀ꯭ꯔꯤꯟ ꯁꯣꯠ ꯊꯥꯒꯦ ꯈꯣꯠꯀꯦ ꯍꯪꯉꯛꯄ ꯑꯩꯁꯨ ꯈꯪꯗꯦꯕ
ꯑꯗꯨꯒꯕꯤꯅꯤꯗ
ꯑꯗꯨꯒꯤ ꯋꯥꯈꯜ ꯅꯨꯡꯉꯥꯏꯇ꯭ꯔꯣ
ꯑꯣ ꯅꯨꯡꯑꯏꯇꯔꯤꯅꯤ꯫ ꯑꯩꯅ ꯀꯩꯅꯣ ꯃꯥꯅ ꯍꯥꯏꯕꯗꯨ ꯎꯝ ꯃꯤꯁꯦꯁꯇꯨ ꯒꯌ꯭ꯥꯟ ꯇꯗꯔ꯭ꯗꯤ ꯃꯤ ꯑꯇꯣꯞꯄꯒꯁꯨ ꯃꯤꯁꯦꯁ ꯊꯥꯒꯅꯨ ꯏꯁ ꯈꯪꯗꯦꯗ ꯃꯥꯒꯤ ꯃꯤꯁꯦꯁ ꯇꯣ ꯑꯩꯅ ꯒ꯭ꯌꯥꯟ ꯇꯥꯗꯦ꯫
ꯀꯩꯅꯣ ꯀꯥꯪꯗꯔꯦ꯫ ꯅꯣꯏꯁꯤꯗꯤꯀꯣ ꯀꯣꯛ ꯉꯥꯎꯁꯤꯜꯂꯛꯑꯦꯗ
ꯎꯝ
ꯀꯣꯛ ꯇꯤꯝ ꯉꯑꯣꯋꯤꯗ
ꯒꯌ꯭ꯥꯟ ꯇꯥꯗꯦꯗ
ꯎꯝ ꯆꯥꯛ ꯆꯥꯔꯕꯣ
ꯍꯣꯏ
ꯀꯩ ꯌꯦꯟꯖꯥꯪ ꯆꯥꯔꯕ
ꯉꯁꯤꯁꯦ ꯁꯧꯒ꯭ꯔꯤ ꯊꯣꯡꯕꯁꯥꯏ ꯁꯧꯔꯤ ꯆꯥꯔꯦ ꯅꯣꯏꯗꯤ ꯀꯩ ꯌꯦꯟꯁꯥꯡ ꯊꯣꯡꯒꯦ
ꯃꯤꯟ ꯁꯒ꯭ꯤꯅꯦ ꯑꯁ ꯌꯦꯟꯁꯥꯡꯁꯤꯡꯁꯦ ꯉꯔꯥꯡ ꯆꯥꯕꯁꯨ ꯂꯩꯌꯦ꯫ ꯑꯌꯨꯛ ꯆꯥꯕꯁꯨ ꯂꯩ ꯅꯍꯥꯟ ꯆꯥꯕꯁꯨ ꯂꯩ꯫
ꯑꯁ ꯑꯗꯨꯗꯤ ꯌꯥꯝꯃꯟꯗ꯭ꯔꯣ ꯆꯥꯕ ꯉꯝꯒꯗ꯭ꯔꯣ?
ꯍꯖꯪꯒꯗ ꯃꯈꯥꯜ ꯇꯣꯉꯥꯜ ꯇꯣꯉꯥꯜꯤ ꯑꯃꯅ ꯑꯣꯛ ꯑꯃꯅ ꯑꯣꯛ ꯍꯥꯏꯔꯁꯨ ꯑꯃꯅ ꯃꯄꯥꯟꯒꯤ ꯑꯃꯅ ꯃꯅꯨꯡꯒꯤ ꯍꯨꯏ ꯊꯣꯡꯕ ꯌꯦꯟ ꯁꯥꯎꯒꯔꯤ ꯑ ꯍ ꯑꯣ ꯍꯣꯏ꯫
ꯌꯥꯝ ꯌꯥꯝ ꯆꯥꯎ ꯍꯥꯎꯔ
ꯎꯝ ꯆꯥꯅꯤꯡꯗꯦ ꯁꯤꯆꯥꯛꯀꯖꯦ ꯑꯁ
ꯆꯥꯛ ꯀ ꯑꯝꯇ ꯆꯥꯅꯤꯡꯗꯕꯩ ꯋꯥꯅꯤꯅꯦ꯫
ꯎꯝ ꯃꯥꯅꯦ꯫
ꯋꯥꯒ ꯑꯝꯇ ꯉꯥꯡꯅꯤꯡꯗꯕꯩ ꯋꯥꯅꯦꯕ꯫
ꯎꯝ ꯍꯥꯏꯗ ꯍꯥ ꯍꯥ ꯑꯁ꯫ ꯃꯤꯁꯦ ꯌꯥꯝ ꯊꯥꯖꯔꯨꯕꯅꯦ ꯑꯗꯨ ꯑꯣꯅꯠꯇꯅꯦꯕꯗ
ꯑꯣꯟꯅ ꯇꯩꯅꯕꯗ
ꯎꯝ꯫
ꯂꯩꯔꯕꯣ꯫
ꯎꯝ꯫
ꯀꯩꯅꯣꯅꯦꯍꯦ ꯅꯣꯢꯁꯤꯕꯣ꯫
ꯑꯗꯨꯅ ꯍꯣꯏ ꯑꯩꯅꯗꯤ ꯑꯩ ꯑꯩꯅ ꯊꯥꯔꯤꯗꯨꯅ꯫ ꯀꯩ ꯍꯥꯏꯅꯤ ꯑꯩꯒꯤ ꯋꯥꯈꯜꯂꯣꯟꯁꯦ ꯃꯥꯟꯅꯔꯝꯒꯅꯤ ꯁꯤꯒꯨꯝꯕꯒꯤ ꯆꯥꯡꯗꯣ ꯊꯥꯕꯅꯦꯕ
ꯎꯝ꯫
ꯑꯗꯩꯗꯤ ꯎ ꯃꯣꯏꯅ ꯂꯧꯣꯏꯔꯨꯕ ꯀꯟꯁꯦꯞꯇꯨꯅ ꯑꯔꯥꯟꯕꯗ ꯑꯣꯏꯅ ꯂꯧꯕꯤꯔꯕ
ꯎꯝ
ꯎꯝ ꯑꯗꯩꯗꯤ ꯑꯃꯗꯨꯅ ꯑꯃꯨꯛ ꯑꯩꯉꯣꯟꯗ ꯀꯥꯞꯁꯤꯜꯂꯛꯑꯦ
ꯎ
ꯎꯝ ꯑꯗꯩꯗꯤ ꯀꯩꯗꯧꯔꯦ ꯁꯂꯥꯛ ꯁꯥꯔꯦ
ꯅꯨꯡꯉꯥꯏꯇꯦꯗ꯫
ꯑꯗꯨꯅ ꯅꯨꯡꯉꯥꯏꯇꯦ ꯏꯁ ꯈꯪꯉꯦ ꯆꯥ ꯅꯨꯨꯄꯤꯗꯣꯏ ꯑꯩ ꯎꯅꯔꯒ ꯋꯥ ꯉꯥꯡꯅꯁꯤ ꯕꯦꯁꯤꯁꯇꯗꯤ ꯁꯦꯔꯤꯌꯁ ꯇꯧꯗꯦ ꯅꯪ ꯍꯥꯏꯥ꯫
ꯑ
ꯌꯥꯏꯅꯦ꯫
ꯆꯞ ꯃꯥꯟꯅꯩ ꯍꯥꯏ ꯆꯞ ꯃꯥꯟꯅꯩ ꯍꯥꯏꯕ ꯋꯥꯅꯤꯗ ꯁꯦꯁꯁꯨ ꯀꯔꯤ ꯀꯥꯟꯗꯒ ꯐꯣꯟꯣꯟ ꯄꯥꯏꯗꯕ ꯃꯥꯅ ꯎꯅ ꯎꯅꯔꯒ ꯋꯥꯉꯥꯡꯁꯦ ꯍꯥꯏ ꯁꯤ ꯀꯩ ꯀꯅꯥꯗ ꯌꯥꯗꯣꯔꯤꯒꯦ꯫
ꯎ
ꯅꯠꯇ꯭ꯔꯣ꯫
ꯑꯝꯍ ꯅꯠꯇ꯭ꯔꯣ꯫
ꯋꯣ ꯑꯗꯨꯛꯅꯦ ꯃꯤꯁꯦꯁꯆꯨ ꯊꯥꯔꯛꯑꯝꯕꯁꯨ ꯐꯕꯅꯦ ꯌꯥꯕꯁꯨꯕꯨ ꯁꯤꯔꯦꯁ ꯂꯧꯗꯦ ꯃꯤꯁꯦꯁꯇ꯫ ꯍꯨꯝ ꯅꯍꯥꯟ ꯎꯅ ꯀꯥꯟꯗꯗꯤ ꯍꯥꯢꯔ ꯍꯥꯏꯔꯛꯄ ꯌꯥꯕꯅꯦ꯫ ꯀꯩ ꯀꯥꯟꯗ
ꯀꯩ ꯀꯥꯟꯗꯕꯗ ꯉꯥꯎꯁꯤꯟꯅꯔꯗꯅ꯫
ꯑꯗꯨꯅꯦ꯫ ꯅꯆꯥꯅꯨꯄꯤ ꯊꯤꯕꯗ ꯀꯌꯥꯝ ꯋꯥꯏ ꯈꯪꯕ꯭ꯔꯥ ꯁꯟꯗꯤꯗꯣ
ꯎꯝ꯫
ꯎꯝ ꯅꯣꯏ ꯃꯅꯥꯛꯀꯤ ꯊꯣꯡ ꯑꯃ ꯑꯆꯧꯕ ꯂꯩꯕꯗꯣ ꯑꯗꯨꯏ ꯃꯅꯥꯛꯇ ꯀꯩꯅꯣꯝꯃ ꯒꯥꯔꯗꯦꯟ ꯃ ꯂꯩꯕꯗꯨ꯫
ꯎꯝ꯫
ꯑꯗꯨꯗ ꯂꯩꯔꯝꯒꯦ ꯈꯣꯠꯀꯦ ꯍꯥꯏꯔꯒ ꯀꯩꯁꯨ ꯂꯩꯔꯝꯗ꯭ꯔꯦ ꯑꯩꯈꯣꯏꯗꯤ ꯃꯅꯨꯡꯗꯁꯨ ꯑꯃꯨꯛ ꯆꯪꯉꯦ ꯇꯤꯛꯀꯦꯠ ꯀꯛꯑꯒ
ꯑꯗꯨꯒ ꯂꯩꯔꯝꯗ꯭ꯔꯗꯤ
ꯕꯖꯥꯔꯗ ꯆꯠꯂꯦ ꯕꯖꯥꯔ ꯆꯠꯂꯒ ꯁꯦꯀꯦꯟ ꯍꯦꯟ ꯈꯟꯐꯝꯗ ꯂꯣꯏꯅꯃꯛ ꯁꯨꯅ ꯆꯠꯂꯦ ꯑꯗꯩꯒꯤ ꯃꯃꯥꯟꯅꯕꯤꯗꯣ ꯐꯣꯟ ꯇꯧꯔꯒ ꯑꯁꯤꯁꯦ ꯃꯥ ꯃꯥꯜꯗ꯭ꯔꯣ ꯈꯣꯇ꯭ꯔꯣ ꯍꯥꯏꯔꯒ ꯃꯦꯁꯦꯁ ꯊꯖꯤꯜ ꯎꯝ ꯃꯥꯗꯤ ꯑꯩꯅꯥꯛꯇ ꯂꯩꯏ ꯍꯥꯏꯔꯛꯄ ꯑꯗꯩꯗꯤ ꯎꯝ ꯏ ꯔꯒ ꯀ ꯍꯥꯏꯈ꯭ꯔꯦ
ꯍꯝ ꯍꯝ
ꯒꯌ꯭ꯥꯟꯕꯨ ꯇꯥꯎꯍ ꯒ꯭ꯌꯥꯟ ꯇꯥꯄꯣꯠꯇꯦꯗ
ꯅꯨꯡꯉꯥꯏꯇꯦꯍꯦ ꯑꯗꯨ ꯑꯣꯏꯔꯗꯤ
ꯅꯨꯉꯥꯏꯇꯦ ꯌꯥꯝꯅ ꯉꯁꯤꯖꯦ ꯂꯣꯛ ꯊꯨꯡꯗꯧ ꯃꯂꯤꯍꯦ
ꯀꯩꯍꯥꯏꯕ
ꯂꯣꯛ ꯊꯨꯡꯗꯧ ꯃꯥꯟꯕ
ꯂꯣꯛ ꯊꯨꯡ ꯍꯧꯖꯤꯛ ꯃꯇꯝꯁꯤ ꯂꯣꯛ ꯊꯨꯡꯕ ꯌꯥꯝꯃꯤ ꯆꯠꯅꯔꯕꯅꯤ
ꯎꯝ ꯉꯁꯥꯏꯗꯨ ꯕꯖꯥꯔ ꯆꯠꯂꯨꯕ ꯉꯁꯥꯏꯁꯦ ꯅꯨꯡꯗꯥꯡ ꯄꯨꯡ ꯑ ꯑꯉꯥꯡꯒꯤ ꯄ꯭ꯔꯦꯛꯇꯤꯀꯦꯜꯒꯤ ꯀꯩꯀꯩꯅꯣ ꯂꯧꯕ ꯆꯠꯄꯗꯨꯕꯨ ꯏꯁ ꯎꯐꯨꯟꯒꯤ ꯎꯐꯨꯟ ꯉꯥꯛꯇ
ꯎꯝ ꯀꯩꯅꯣ ꯈꯨꯝꯖꯤꯜꯂꯒ ꯆꯠꯄ ꯌꯥꯗ꯭ꯔꯣ ꯃꯥꯏ ꯃꯤꯠ
ꯈꯣꯏꯗꯣ ꯁꯤ ꯑꯅꯛꯄꯗ ꯆꯠꯀꯦ ꯇꯧꯕꯗꯣ ꯑꯗꯨꯗ ꯐꯪꯗ꯭ꯔꯕ ꯑꯗꯨꯅ ꯕꯔꯖꯥ ꯌꯧꯍꯧꯔꯕ
ꯎꯝ
ꯑꯁꯋꯥꯗꯦ ꯊ
ꯅꯊꯟꯗ ꯆꯠꯄ꯭ꯔꯣ
ꯅꯠꯇꯦ ꯏꯅꯥꯎꯅꯨꯄꯤ
ꯑꫭ ꯅꯪꯒꯤ ꯅꯅꯥꯎ ꯅꯨꯄꯤꯒ ꯂꯩꯕ꯭ꯔꯣ ꯍꯥꯏꯁꯦ
ꯂꯩꯇꯦ ꯏꯕꯣꯛꯀꯤ
ꯎꯝ
ꯑꯩꯗꯤ ꯏꯅꯥꯎ ꯑꯅꯤ ꯂꯩꯑ ꯑꯗꯨ ꯅꯨꯄꯤꯗꯤ ꯅꯠꯇꯦ ꯅꯨꯄꯥ ꯑꯅꯤ
ꯀꯩꯍꯥꯏꯕ
ꯅꯨꯄꯤꯗꯤ ꯂꯩꯇꯦꯕ ꯅꯨꯄꯥ ꯉꯥꯛꯇꯅꯦꯕ
ꯑ
ꯅꯨꯄꯤꯁꯨ ꯂꯩꯍꯟꯕ ꯌꯥꯗ꯭ꯔꯣ
ꯑꯩꯈꯣꯏꯃꯥꯗ ꯍꯥꯏꯕꯤꯌꯨꯔꯅ
ꯍꯥꯥ
ꯃꯗꯥ ꯍꯥꯏꯕꯤꯌꯣ
ꯅꯪ ꯑꯗꯨꯝ ꯍꯥꯏꯌꯣ ꯅꯨꯄꯤꯁꯨ ꯅꯨꯄꯤ ꯂꯩꯍꯜꯂꯣ ꯍꯥꯏꯌꯣ
ꯎꯝ ꯃꯇꯝꯍꯦꯜꯂꯦꯁꯤꯗꯤ
ꯅꯨꯄꯤꯅ ꯐꯥ ꯍꯦꯞꯄꯝꯃꯤꯅꯦ ꯍꯧꯖꯤꯛꯇ
ꯎꯝ ꯅꯨꯡꯉꯥꯏꯔꯦ ꯅꯪꯗꯤ
ꯅꯨꯡꯉꯥꯏꯇꯦꯗ ꯅꫭꯡ ꯑꯁ ꯅꯣꯡ ꯇꯥꯕꯒꯤ ꯂꯩꯐꯝ ꯂꯩꯕ ꯅꯨꯡꯉꯥꯏꯇꯦ ꯍꯥꯏꯗꯤ ꯆꯠꯊꯣꯛ ꯆꯠꯁꯤꯟ ꯅꯨꯡꯉꯥꯏꯇꯦꯕ
ꯅꯣꯡ ꯇꯥꯕ꯭ꯔꯣ ꯍꯥꯏꯖꯦ ꯅꯪ
ꯀꯩꯍꯥꯏꯕ
ꯅꯣꯡ ꯇꯥꯕ꯭ꯔꯣꯕ ꯍꯥꯏꯁꯦ
ꯅꯣꯡ ꯇꯥꯏꯑꯦ ꯌꯥꯝꯗꯤ ꯇꯥꯗꯕ
ꯑꯩꯈꯣꯏꯔꯣꯝꯁꯨ ꯊꯥꯔꯛꯑꯣ ꯈ꯭ꯔ ꯑꯩꯈꯣꯏ ꯁ꯭ꯋꯥꯏꯗ ꯍꯪꯉꫭꯏ ꯍꯪꯉꯣꯏ ꯊꯣꯔꯛꯏꯅꯦ
ꯐꯥꯕ ꯆꯠꯄ꯭ꯔꯣ
ꯍꯥꯎꯕ꯭ꯔꯣ ꯑꯗꯨꯕꯣ
ꯎꯝ ꯍꯥꯎꯋꯦ
ꯑꯁ ꯑꯩꯗꯤ ꯇꯜꯂꯦ
ꯅꯆꯥꯅꯨꯄꯤꯕꯨ ꯅꯪ